ꯑꯣ ꯅꯨꯡꯉꯥꯏꯔꯤꯕ꯭ꯔꯣ
ꯅꯨꯡꯉꯥꯏꯌꯦꯦ ꯅꯪꯒꯤ ꯈꯣꯟꯖꯦꯜ ꯇꯥꯕꯁꯤ ꯑꯩ ꯏ ꯑꯗꯨꯝ ꯅꯨꯡꯉꯥꯏꯔꯒ ꯂꯩꯌꯦ
ꯊ ꯊꯥꯖꯕꯗꯤ ꯋꯥꯠꯈ꯭ꯔꯦꯗ
ꯋꯥꯠꯀꯅꯨ ꯅꯪꯕꯨ ꯅꯪꯕꯨ ꯅꯨꯡꯁꯤꯕ ꯆꯥꯗꯤ ꯁꯤꯅ ꯀꯔꯤꯅ ꯆꯥꯡꯗꯝꯅꯒꯅꯤ
ꯀꯩ ꯌꯦꯟꯁꯥꯡ ꯊꯣꯡꯒꯦ ꯉꯁꯤꯗꯤ
ꯁꯤꯗꯤ ꯑꯩꯈꯣꯏ ꯀꯩꯅꯣ ꯊꯣꯡ ꯇ ꯑꯂꯨꯒ ꯈꯥꯃꯦꯟꯒ ꯊꯣꯡꯁꯤꯔꯥ ꯅꯠꯇ꯭ꯔꯒ ꯑꯗꯨ ꯏꯆꯦ ꯏꯆꯦꯗꯗꯤ ꯍꯪꯒꯦ ꯍꯪꯒꯥꯝ ꯊꯣꯛꯁꯤꯔꯥ ꯅꯠꯇ꯭ꯔ ꯏꯔꯣꯟꯕ ꯇꯧꯁꯤꯔꯥ ꯀꯩꯅꯣꯝꯃꯗꯤ ꯇꯧꯒꯦ ꯈꯜꯂꯦ
ꯍꯪꯒꯥꯝꯕꯨ ꯆꯥꯕ ꯌꯥꯕ ꯄꯣꯠꯔꯣ
ꯍꯪꯒꯥꯝꯁꯨ ꯆꯥꯝꯊꯣꯡ ꯑꯣꯏꯅ ꯆ ꯇꯧꯔꯒ ꯀꯥꯡꯉꯧ ꯑꯃ ꯉꯧꯔꯗꯤ ꯍꯥꯎꯋꯦꯗ
ꯎꯝ
ꯑꯦ ꯅꯨꯡꯇꯤꯖꯥꯔꯒꯤ ꯆꯥꯛ ꯌꯦꯟꯁꯥꯡ ꯑꯍꯥꯎꯕ ꯆꯕꯁꯨ ꯍꯛꯆꯥꯡ ꯐꯠꯇꯦꯕ
ꯎꯝ ꯐꯖꯅ ꯊꯣꯉ ꯑꯩꯈꯣꯏꯅ ꯀꯣꯏꯕ ꯂꯥꯛꯄꯗ
ꯑꯁ ꯅꯃꯥꯟꯅꯕꯁꯤꯡꯅꯤꯅꯦ ꯑꯩꯉꯣꯟꯗ ꯅꯪ ꯀꯩꯗꯧꯔꯤꯅꯣ
ꯑꯥ
ꯍꯤꯞꯄꯒ ꯂꯩꯌꯣ ꯂꯦꯡꯒꯅꯣ ꯅꯃꯥꯟꯅꯕꯁꯤꯡ ꯅꯃꯥꯟꯅꯕꯁꯤꯡꯅꯤꯅ ꯑꯩꯉꯣꯟꯗ ꯑ ꯏꯟꯥꯡ ꯏꯟꯁꯥꯡ ꯐꯕ ꯑꯩꯒꯤꯍꯥꯎꯏ ꯍꯥꯏꯅ ꯍꯥꯏꯌꯦ ꯅꯪ ꯀꯥꯎꯔꯕꯣ
ꯊꯥꯏꯅ ꯅꯪ ꯇ꯭ꯋꯨꯁꯟ ꯇꯧꯔꯤꯉꯩꯗ ꯑꯩꯅ ꯑꯣ ꯁꯥ ꯊꯣꯡꯒ ꯄꯤꯕꯗꯨ ꯀꯥꯎꯔꯕꯣ ꯅꯪꯕꯣ
ꯀꯥꯎꯈ꯭ꯔꯦ ꯀꯨꯏꯃꯟꯕꯒꯤ
ꯌꯥꯔꯦ ꯅꯣꯡꯃ ꯑꯩꯅ ꯑꯆꯥꯄꯣꯠ ꯊꯤꯟꯕꯗꯨꯗꯤ ꯀꯥꯎꯔꯕꯣ
ꯀꯥꯎꯈ꯭ꯔꯦ ꯆꯤꯡꯕ ꯉꯝꯗ꯭ꯔꯦ
ꯌꯥꯔꯦ ꯅꯣꯡꯃ ꯑꯩꯅ ꯅꯪꯒꯤꯗꯃꯛ ꯉꯥꯔꯣꯝ ꯄꯥꯎ ꯑꯆꯥꯄꯣꯠ ꯊꯤꯟꯈꯤꯕꯅꯦꯀꯣ
ꯀꯥꯎꯈ꯭ꯔ ꯏ ꯅꯤꯡꯁꯤꯡꯕ ꯉꯝꯗ꯭ꯔꯦ ꯀꯨꯏꯕꯒꯦ ꯃꯇꯝꯗꯣ
ꯑꯁ ꯀꯨꯏꯗꯦꯗ ꯆꯍꯤ ꯆꯍꯤ ꯃꯔꯤ ꯃꯉꯥ ꯇꯔꯨꯛꯈꯛ ꯉꯥꯏꯕ ꯑꯣꯏꯔꯝꯅꯤ ꯑꯗꯨꯗꯤ
ꯆꯍꯤ ꯇꯔꯨꯛꯄꯨ ꯀꯨꯏꯔꯦ ꯕ꯭ꯂꯔ ꯆꯠꯈ꯭ꯔꯦ ꯍꯧꯖꯤꯛ ꯃꯤꯃꯣꯔꯤ
ꯀꯣꯛꯇꯣ ꯑꯗꯨꯃꯥꯏꯅ ꯆꯠꯄꯗꯣ ꯉꯝꯍꯜꯂꯦ ꯅꯪꯁꯨ ꯌꯥꯝ ꯑꯉꯥꯡ ꯑꯣꯏꯔꯒ ꯀꯔꯤꯅꯣ
ꯉꯥ ꯐꯥꯕ ꯆꯠꯅꯤꯡꯉꯦ ꯉꯥ ꯐꯥꯕ ꯆꯠꯅꯤꯡꯉꯦ
ꯅꯣꯏ ꯔꯣꯝꯗ ꯐꯥꯕ ꯂꯥꯛꯀꯦ ꯑꯩꯅ ꯑꯣꯏꯅ ꯂꯥꯛꯀꯦ
ꯅꯣꯏꯔꯣꯝꯗ ꯂꯥꯛꯑꯀꯦ ꯊꯣꯡ ꯂꯩꯕꯅꯤ ꯅꯣꯏꯗꯤ
ꯍꯣꯏ ꯑꯗꯨ ꯂꯥꯛꯑꯣ ꯂꯣꯛ ꯂꯣꯛ ꯑꯩꯈꯣꯏꯒꯤ ꯂꯣꯛ ꯃꯆꯥꯗꯨꯁꯨ ꯑꯣ ꯉꯥ ꯉꯥꯗꯣ
ꯎꯝ
ꯌꯥꯝ ꯂꯩꯌꯦꯕ ꯂꯣꯛ ꯃꯆꯥ ꯍꯥꯏꯗꯤ ꯑꯩꯈꯣꯏ ꯈꯨꯟꯗ ꯂꯣꯛ ꯃꯆꯥ ꯃꯆꯥ ꯈꯨꯠꯂꯣꯝꯗ ꯐꯥꯎꯕ ꯑꯃ ꯂꯩꯌꯦꯅ ꯈꯨꯟꯒ ꯐꯥꯎꯅꯕ ꯑꯗꯨꯒꯨꯝꯕꯁꯨ ꯉꯥꯗꯤ ꯌꯥꯝ ꯐꯥꯗ꯭ꯔꯁꯨ ꯑꯗꯨꯝ ꯆꯥꯅꯤꯡꯉꯥꯏꯗꯤ ꯐꯥꯕ ꯉꯝꯅꯤꯕꯨꯀꯣ ꯃꯤꯗꯤ ꯉꯥꯒꯤ ꯉꯥ ꯐꯥꯅ ꯀꯔꯤ ꯀꯔꯤ ꯂꯣꯏ ꯁꯦꯝꯃ ꯊꯝꯕꯅꯦ ꯑꯗꯨꯝ ꯍꯥꯎꯕꯅꯦ ꯅꯪꯁꯨ ꯍꯞꯇꯥ ꯑꯃ ꯂꯩꯔꯗꯤ ꯄꯦꯜꯂꯒ ꯍꯜꯂꯅꯤꯗ ꯅꯣꯏ ꯌꯨꯝꯗ
ꯏ ꯉꯥ ꯐꯥꯕ ꯆꯠꯅꯤꯡꯉꯦ
ꯑꯗꯨ ꯅꯪ ꯆꯠꯅꯤꯡꯉꯗꯤ ꯏꯌꯥꯝꯕ ꯈꯣꯏꯁꯨ ꯂꯣꯏ ꯂꯩꯕꯅꯤꯅ ꯂꯥꯛꯄ ꯌꯥꯕꯅꯦ
ꯌꯦꯡꯖꯦ
ꯀꯨꯝꯁꯤ ꯌꯦꯡꯉꯣ ꯀꯨꯝꯁꯤ ꯅꯪ ꯁꯨꯇꯤ ꯑꯃꯨꯛ ꯊꯣꯛꯄ ꯀꯥꯟꯗ ꯑꯗꯨꯝ ꯀꯨꯏꯅ ꯂꯩꯇ꯭ꯔꯁꯨ ꯅꯨꯃꯤꯠ ꯍꯨꯝꯅꯤꯒꯨꯝꯕꯀꯣ
ꯎꯝ
ꯂꯥꯛꯑꯒ ꯉꯥꯗꯣꯒꯤ ꯍꯣꯏ ꯅꯣꯏ ꯌꯨꯝꯗ ꯄꯨꯅꯤꯡꯉꯥꯏ ꯂꯩꯇ꯭ꯔꯁꯨ ꯅꯪ ꯆꯥꯕꯗꯣ ꯀꯣꯅꯅꯤꯡꯉꯥꯏꯗꯤ ꯑꯗꯨꯝ ꯐꯪꯅꯤꯗ
ꯎꯝ
ꯍꯥꯏꯕꯗꯤ ꯅꯪ ꯎꯝ ꯈꯨꯗꯛ ꯈꯨꯗꯛꯇ ꯊꯣꯡꯉꯒ ꯆꯥꯕꯗꯣ ꯈꯪꯉꯦꯀꯣ ꯑꯗꯨꯅ ꯍꯦꯟꯅ ꯃꯍꯥꯎ ꯂꯩꯕꯅꯦꯕ ꯅꯠꯇ꯭ꯔꯒ ꯑꯗꯨ ꯍꯥꯥ
ꯏꯔꯥꯡ ꯅꯨꯡꯉꯥꯏꯔꯗꯤ ꯑꯩꯈꯣꯏꯗꯤ ꯑꯗꯨꯝ ꯀꯦꯝꯄꯤꯡ ꯆꯠꯅꯤꯡꯉꯥꯏꯃꯨꯛ ꯇꯧꯕꯅꯦꯕ ꯂ ꯂꯥꯏ ꯃꯇꯥꯛꯇ
ꯑꯗꯨꯅꯦ ꯑꯩꯈꯣꯏ ꯑꯥ ꯑꯩꯈꯣꯏ ꯑꯩꯈꯣꯏ ꯈꯨꯟꯒꯤ ꯃꯅꯥꯛꯇꯣ ꯑꯗꯨꯁꯨ ꯃꯤ ꯌꯥꯝ ꯐꯥꯔꯒ ꯇꯧꯔꯒ ꯂꯩꯕꯅꯦ
ꯎꯝ
ꯍꯧꯖꯤꯛꯀꯥꯟꯗꯤ ꯅꯣꯏ ꯂꯧ ꯂꯣꯏꯔꯕꯣ
ꯂꯧꯁꯦ ꯑꯩꯈꯣꯏ ꯂꯥꯏ ꯃꯇꯥꯛꯇ ꯁꯤꯡꯗꯤ ꯂꯣꯏ ꯂꯣꯏꯅꯔꯦ ꯌꯨꯝꯗ ꯅꯛꯅꯕ ꯁꯤꯡꯗꯤ ꯂꯣꯏꯗꯕ ꯃꯥꯜꯂꯦꯗ
ꯑꯣ
ꯂꯥꯏ ꯃꯇꯥꯛꯔꯣꯝꯗꯤ ꯂꯣꯏꯁꯤꯟꯕ ꯃꯥꯜꯂꯦ ꯅꯣꯏꯗꯤ ꯂꯣꯏꯁꯤꯜꯂꯝꯒꯅꯤꯅ
ꯍꯣꯏ ꯑꯩꯈꯣꯏꯗꯤ ꯀꯩꯅꯣ ꯇꯧꯋꯦ ꯑꯩꯈꯣꯏꯗꯤ ꯀꯨꯝꯁꯤ ꯍꯣꯏ ꯂꯧ ꯉꯟꯅ ꯂꯨꯁꯤꯜꯂꯦ ꯏꯁꯤꯡ ꯈꯔ ꯐꯕꯒꯤꯀꯣ
ꯑꯥ
ꯑꯗꯄꯝ ꯊꯨꯅ ꯂꯣꯏꯁꯤꯜꯂꯦ ꯍꯥꯏꯗꯤ ꯏꯁꯤꯡ ꯑꯩꯈꯣꯏꯅ ꯍꯧꯖꯤꯛꯀꯥꯟ ꯂꯧ ꯇꯧꯔꯤꯗꯨ ꯏꯁꯤꯡ ꯑꯗꯨꯝ ꯐꯩꯌꯦꯕ ꯏꯁꯤꯡꯕꯨ ꯐꯔꯗꯤ ꯂꯧꯁꯦ ꯂꯣꯏꯕꯁꯦ ꯌꯥꯝ ꯊꯨꯏꯑꯦꯕꯀꯣ ꯏꯁꯤꯡ ꯂꯩꯇꯕꯤꯒꯤ ꯉꯥꯏꯅꯕꯗ ꯋꯥꯕꯅꯦꯕ ꯑꯩꯈꯣꯏꯔꯣꯝꯗꯤ ꯏꯁꯤꯡꯕꯨ ꯋꯥꯠꯇ꯭ꯔꯗꯤ ꯌꯥꯔꯦꯗ
ꯁꯤꯡꯉ ꯏꯁꯤꯡ ꯆꯪꯒꯗꯧꯕꯅꯤꯅꯦ
ꯍꯣꯏꯅꯦ ꯏꯁꯤꯡ ꯅꯣꯏꯔꯣꯝꯗꯤ ꯏꯁꯤꯡ ꯀꯃꯥꯏꯅ ꯇꯧꯕ꯭ꯔꯣ
ꯏꯁꯤꯡ ꯅꯣꯡ ꯆꯨꯕꯗꯤ ꯑꯗꯨꯝ ꯂꯩ ꯅꯣꯡ ꯆꯨꯨꯔꯗꯤ ꯈꯔ ꯑꯁ ꯂꯥꯏ ꯃꯇꯥꯛ ꯂꯧꯝꯗ ꯗꯤ ꯌꯥꯝ ꯏꯁꯤꯡ ꯅꯨꯡꯉꯥꯏꯗꯥ ꯃꯣꯏꯗꯤ
ꯑꯗꯨꯅꯦ ꯏꯁꯤꯡ ꯅꯨꯡꯉꯥꯏꯇꯕꯒꯤꯅꯦꯕ ꯂꯧꯗꯣ ꯃꯇꯝꯗ ꯂꯣꯏꯕ ꯉꯝꯅꯦꯕ ꯍꯦꯛꯇ
ꯎꯝ
ꯑꯗꯨꯒꯤ ꯋꯥꯕ
ꯑꯗꯨꯒꯤꯅꯦꯗ
ꯑꯗꯨꯅꯦ ꯏꯁꯤꯡꯗꯣ ꯃꯇꯝꯗꯣ ꯆꯥꯟꯅꯗꯕꯒꯨꯝꯕꯀꯣ
ꯎꯝ
ꯌꯥꯝ ꯇꯧꯋꯦꯕ ꯑꯩꯈꯣꯏꯔꯣꯝꯁꯨ ꯍꯧꯖꯤꯛ ꯑꯩꯈꯣꯏ ꯈꯨꯟꯒꯤ ꯃꯊꯛꯇ ꯂꯧ ꯈꯔ ꯂꯩꯌꯦꯕ ꯑꯗꯨꯗꯤ ꯅꯣꯡꯒ ꯆꯨꯗ꯭ꯔꯗꯤ ꯀꯨꯝ ꯂꯧ ꯇꯧꯕ ꯅꯪꯉꯣꯏꯗꯧꯔꯤꯅꯦꯕ ꯈꯪꯕ꯭ꯔꯥ ꯂꯧꯒꯤ ꯃꯇꯝ ꯍꯦꯟꯗꯣꯛꯇꯣꯏꯅꯦꯕ ꯅꯣꯏꯔꯣꯝꯗ ꯑꯗꯨꯒꯨꯝꯕꯗꯨ ꯂꯩꯕ꯭ꯔꯣ ꯇꯤ ꯂꯧ ꯃꯇꯝꯗꯒ ꯁꯨꯕ ꯐꯪꯗꯕ ꯅꯣꯡꯅ ꯃꯔꯝ ꯑꯣꯏꯔꯒ
ꯑꯇꯨꯝꯕꯩ ꯍꯣꯏ ꯅꯣꯡ ꯑꯩꯈꯣꯏꯗꯤ ꯆꯤꯡ ꯃꯊꯛꯇ ꯂꯩꯕꯅꯤꯅ
ꯇꯧꯕꯅꯦ ꯑꯩꯈꯣꯏ ꯑꯩꯈꯣꯏꯒꯤ ꯌꯨꯝꯒꯤ ꯃꯈꯥꯁꯨ ꯊꯥꯏꯅ ꯄꯨꯈ꯭ꯔꯤ ꯑꯆꯧꯕ ꯑꯃ ꯂꯩꯔꯝꯕꯅꯦꯕꯥ ꯑꯗꯨꯗ ꯉꯥ ꯍꯦꯛ ꯐꯥꯔꯝꯕꯅꯦ ꯑꯗꯨ ꯍꯩꯕꯣꯡ ꯄꯥꯟꯕꯤ ꯂꯩꯔꯒ ꯑꯗꯨ ꯑꯗꯨꯒꯤꯗꯣ
ꯎꯝ
ꯑꯗꯨ ꯑꯩꯈꯣꯏ ꯂꯩꯀꯥꯏ ꯃꯇꯝ ꯑꯃꯗ ꯏꯁꯤꯡꯗꯣ ꯇꯥꯔꯝ ꯇꯥꯕꯗ ꯌꯥꯝ ꯋꯥꯠꯂꯝꯃꯦꯕ
ꯎꯝ
ꯑꯗꯨꯗꯒꯤ ꯑꯩꯈꯣꯏꯒꯤ ꯄꯨꯈ꯭ꯔꯤꯗꯣ ꯏꯁꯤꯡ ꯀꯪꯈ꯭ꯔꯕꯅꯦꯕ
ꯌꯥꯝ ꯀꯪꯈ꯭ꯔꯦ ꯍꯧꯖꯤꯛꯇꯤ
ꯍꯧꯖꯤꯛꯇꯤ ꯂꯩꯇ꯭ꯔꯦ ꯁꯨꯃꯥꯡ ꯑꯩꯈꯣꯏ ꯌꯨꯝ ꯒꯤ ꯃꯃꯥꯡꯗ ꯑꯩꯈꯣꯏꯅ ꯆꯥꯅꯤꯡꯉꯥꯏꯅꯤ ꯍꯥꯏꯅ ꯄꯨꯈ꯭ꯔꯤ ꯃꯆꯥ ꯑꯃ ꯇꯧꯋꯦ
ꯎꯝ
ꯅꯍꯥꯟ ꯏꯅꯥꯎꯅꯨꯄꯤꯈꯣꯏ ꯀꯨꯝꯍꯩꯒꯤ ꯑꯃꯔꯛ ꯂꯥꯛꯑꯦꯅ
ꯎꯝ
ꯑꯗꯨꯗ ꯃꯣꯏꯒꯤ ꯀꯦꯖꯤ ꯃꯣꯏꯒꯤꯁꯨ ꯐꯥꯏꯌꯦ ꯃꯣꯏ ꯌꯨꯝꯗ ꯄꯨꯅꯤꯡꯉꯥꯏꯁꯨ ꯐꯥꯔ ꯄꯤꯕꯅꯦ ꯆꯤ ꯇꯔꯨꯛ ꯇꯔꯦꯠꯇꯤ ꯐꯥꯕ꯭ꯔꯥ ꯈꯪꯗꯦ ꯑꯗꯨ ꯑꯗꯤ ꯇꯔꯨꯛ ꯇꯔꯦꯠ ꯍꯥꯏꯕꯗꯤ ꯃꯆꯥ ꯃꯆꯥꯗꯣ ꯐꯥꯔꯒꯗꯤ ꯃꯆꯥ ꯅꯨꯄꯥ ꯏꯅꯥꯎꯅꯨꯄꯤꯒꯤ ꯃꯆꯥꯅꯨꯄꯥꯗꯣ ꯑꯉꯥꯡ ꯑꯣꯏꯕꯒꯤ ꯆꯥꯛ ꯆꯥꯕꯗ ꯆꯥꯁꯅꯨ ꯍꯥꯏꯅꯀꯣ ꯐꯥꯔꯒ ꯀꯪꯍꯜꯂꯒ ꯄꯨꯕꯅꯦꯕ ꯑꯗꯨ ꯆꯦꯡ ꯈꯔꯒ ꯑꯦꯃꯞ ꯆꯦꯡꯁꯨ ꯕꯣꯔꯥ ꯑꯃ ꯄꯨꯕꯅꯦ
ꯀꯔꯤ ꯆꯦꯡ ꯂꯩꯇꯦ ꯍꯥꯏꯕ꯭ꯔꯣ ꯃꯣꯏ
ꯂꯩꯌꯦ ꯑꯗꯨ ꯑꯣꯏꯔꯁꯨ ꯃꯕꯣꯛ ꯈꯣꯏꯗ ꯀꯣꯏꯔꯛꯄ ꯍꯥꯏꯕꯅꯤꯅ ꯅꯠꯇ꯭ꯔꯥ
ꯎꯝ
ꯑꯩꯈꯣꯏꯗꯗꯤ ꯑꯗꯨꯃꯥꯏ ꯌꯥꯝ ꯇꯧꯋꯦ ꯑꯩꯈꯣꯏꯒꯤ ꯆꯠꯅꯕ ꯍꯥꯏꯁꯤꯔ ꯑꯗꯨꯝ ꯃꯕꯣꯛꯈꯣꯏꯗ ꯂꯥꯛꯑꯗꯤ ꯑꯗꯨꯝ ꯄꯤꯕꯗꯣ ꯑꯍꯥꯟꯕꯅꯦꯕ ꯑꯍꯥꯟꯕꯅꯦꯕ ꯂꯥꯛꯄꯗꯣ ꯀꯣ
ꯎꯝ
ꯑꯗꯨꯒꯤꯅꯤꯗꯥ ꯅꯣꯏꯗꯤ ꯅꯆꯦ ꯌꯨꯝ ꯈꯨꯟ ꯅꯛꯅ ꯄꯥꯝꯃꯦ ꯅꯨꯡꯉꯥꯏꯔꯝꯅꯤꯀꯣ
ꯎꯝ ꯁꯤꯗꯤ ꯑꯗꯨꯝ ꯑꯈꯣꯏ ꯆꯥꯛ ꯏꯟꯁꯥꯡ ꯊꯣꯡꯉ ꯆꯥꯃꯤꯟꯅꯔ ꯑꯗꯨꯝ ꯂꯥꯛꯑꯕꯅꯤ ꯃꯥꯗꯤ
ꯌꯥꯝ ꯅꯨꯡꯉꯥꯏꯌꯦ ꯑꯗꯨꯗꯤ ꯀꯩꯝꯇ ꯋꯥꯠꯂꯝꯃꯔꯣꯏꯕ ꯀꯔꯤ ꯋꯥꯠꯄ ꯅꯣꯏꯗ ꯑꯗꯨꯝ ꯂꯧꯕ ꯌꯥꯔꯦꯕ
ꯎꯝ
ꯑꯗꯨꯅꯤ
ꯑꯗꯨꯝ ꯂꯩꯔꯝꯅꯤ ꯑꯉꯥꯡ ꯑꯅꯤꯅꯤꯗꯁꯦ
ꯅꯨꯄꯥ ꯀꯌꯥ ꯅꯨꯄꯤ ꯀꯌꯥ
ꯅꯨꯄꯤ ꯑꯅꯤ
ꯑꯣ ꯑꯗꯣ ꯃꯊꯪꯗ ꯇꯞꯅ ꯇꯞꯅ ꯄꯣꯛꯄ ꯌꯥꯏꯗ ꯑꯉꯥꯡꯕꯨꯗꯤ ꯍꯣꯏ ꯍꯧꯖꯤꯛ ꯏꯆꯦ ꯏꯆꯦ ꯑꯍꯥꯟꯅ ꯏꯃꯥ ꯑꯆꯧꯕꯤꯒꯤ ꯃꯆꯥꯗꯣ ꯑꯗꯨꯁꯨ ꯏꯆꯦ ꯑꯍꯟꯗꯨꯗꯤ ꯃꯆꯥꯅꯨꯄꯤ ꯑꯅꯤ ꯂꯩꯔꯦ ꯃꯆꯥꯅꯨꯄꯥ ꯑꯃ ꯂꯩꯔꯦ ꯑꯗꯨꯒ ꯑꯃꯨꯛ ꯑꯃꯗꯨꯁꯨ ꯃꯆꯥꯅꯨꯄꯤ ꯑꯃ ꯂꯩꯔꯦ ꯍꯧꯖꯤꯛꯀꯥꯟꯁꯦ ꯅꯨꯄꯤꯅ ꯈꯔ ꯍꯦꯟꯅ ꯄꯣꯛꯄ ꯃꯥꯥꯜꯂꯦ
ꯎꯝ ꯅꯨꯄꯤꯅ ꯌꯥꯝꯃꯦ
ꯅꯨꯄꯤꯅ ꯌꯥꯝꯕꯅ ꯐꯔꯦ ꯅꯨꯄꯤꯗꯤ ꯂꯝꯁꯨ ꯍꯦꯟꯗꯦ ꯃꯤꯁꯨ
ꯑꯁ ꯂꯝꯍꯦꯟꯕꯁꯨ ꯌꯥꯝ ꯂꯩꯗ ꯅꯨꯄꯤꯁꯤꯡꯁꯨ
ꯑꯗꯨꯁꯨ ꯃꯃꯥ ꯃꯄꯥꯒꯤ ꯑꯣꯏꯔꯗꯤ ꯌꯥꯝ ꯀꯥꯅꯔꯦ ꯌꯥꯝ ꯃꯇꯦꯡ ꯄꯥꯡꯕꯗ ꯀꯔꯤꯗ ꯑꯣꯏꯔꯁꯨ
ꯅꯨꯄꯤꯁꯤꯡ ꯑꯟꯗꯔꯁꯇꯦꯟ ꯇꯧꯕ ꯄꯣꯛ ꯑꯗꯨꯒꯨꯝꯕꯗꯗꯤ ꯀꯥꯟꯅꯩ ꯃꯃꯥ ꯃꯄꯥꯒꯤ ꯑꯟꯗꯔꯁꯇꯦꯟ ꯇꯧꯔꯗꯤ ꯍꯦꯟꯅ ꯋꯥꯏ
ꯍꯣꯏ ꯑꯗꯨ ꯑꯩꯈꯣꯏ ꯑꯩꯈꯣꯏ ꯈꯨꯂꯣꯝꯒꯤ ꯅꯨꯄꯤꯁꯤꯡꯗꯤ ꯍꯣꯏ ꯑꯗꯨꯝ ꯐꯕꯁꯨ ꯌꯥꯎꯋꯦꯕ
ꯎꯝ
ꯑꯗꯨ ꯈꯔꯗꯤ ꯑꯗꯨꯝ ꯂꯝ ꯍꯦꯟꯕ ꯌꯥꯎꯋꯦꯕꯀꯣ
ꯎꯝ
ꯑꯗꯨ ꯑꯌꯥꯝꯕꯗꯤ ꯅꯨꯄꯥꯅꯗꯤ ꯑꯩꯈꯣꯏ ꯈꯨꯟꯗꯣꯝꯒꯤ ꯆꯠꯅꯕꯒꯤꯔꯥꯗꯦ ꯅꯨꯄꯥꯅꯗꯤ ꯂꯝꯍꯦꯟꯕꯗꯤ ꯈꯔꯗꯤ ꯌꯥꯝꯃꯦ ꯅꯨꯄꯤꯗꯤ ꯃꯃꯥ ꯃꯄꯥ ꯑꯋꯥꯕꯁꯦ ꯈꯔ ꯒ꯭ꯌꯥꯟ ꯇꯥꯕꯤꯌꯦꯕ ꯃꯣꯏꯅ ꯑꯗꯨꯝ ꯑꯋꯥ ꯑꯅꯥ ꯂꯥꯛ ꯄꯛ ꯀꯥꯟꯗ ꯀꯣꯜ ꯂꯤꯛꯇꯪ ꯑꯣꯏꯔꯁꯨ ꯐꯦꯡꯕꯤꯕ ꯀꯣ ꯆꯥꯛ ꯊꯪ ꯑꯣꯏꯔꯁꯨ ꯊꯣꯡꯕꯤꯕ ꯑꯗꯨꯝ ꯇꯧꯋꯦ
ꯅꯨꯄꯥꯁꯨ ꯇꯧꯋꯦꯗ ꯑꯩꯈꯣꯏꯗꯤ ꯗꯨꯝ ꯇꯧꯋꯦ ꯑꯗꯨꯗꯤ ꯀꯩ ꯍꯦ ꯄꯤ ꯈꯛꯇ ꯇꯧꯕ ꯅꯠꯇꯦ
ꯅꯪꯗꯤ ꯌꯥꯝꯅ ꯐꯩꯌꯦꯅ ꯑꯗꯨꯕꯨꯗꯤ ꯑꯇꯣꯞꯄ ꯅꯨꯄꯥꯗꯤ ꯑꯗꯨꯃꯥꯏꯅ ꯇꯧꯗꯦꯕ
ꯇꯧꯔꯝꯃꯅꯤ ꯑꯇꯣꯞꯄ ꯅꯨꯄꯥꯁꯤꯡꯁꯨ
ꯍꯣꯏ ꯅꯣꯏ ꯈꯨꯜꯂꯣꯝꯒꯤ ꯅꯨꯄꯥꯗꯤ ꯍꯣꯏ ꯑꯇꯣ ꯀꯣꯏꯔꯣꯝꯁꯨ ꯇꯧꯕꯁꯨ ꯌꯥꯏ ꯑꯗꯨꯕꯨ ꯅꯨꯄꯤꯅꯗꯤ ꯇꯨ ꯍꯣꯏ ꯂꯣꯏꯅ ꯒ꯭ꯌꯥꯟꯕꯨꯗꯤ ꯂꯣꯏꯅ ꯇꯥꯏꯌꯦ ꯍꯥꯏꯔꯁꯨ ꯈꯪꯗꯦꯗ ꯍꯧꯖꯤꯛꯀꯥꯟꯗꯤ ꯂꯧ ꯃꯇꯝ ꯑꯃꯨꯛ ꯑꯣꯏꯕꯒꯤ ꯏꯅꯥꯎ ꯅꯨꯨꯄꯥ ꯈꯣꯏꯁꯨ ꯌꯥꯝ ꯋꯥꯔ ꯃꯥꯜꯂꯦ ꯅꯣꯏ ꯂꯧ ꯂꯣꯏꯔꯦ ꯍꯥꯏꯕ꯭ꯔꯣ ꯑꯅꯤꯃꯛ
ꯂꯣꯏꯗ꯭ꯔꯤꯗ
ꯑꯣ ꯂꯧ ꯃꯇꯝ ꯑꯣꯏꯕꯒꯤ ꯈꯨꯟꯗꯁꯨ ꯐꯣꯟ ꯇꯧꯕꯗꯣ ꯃꯣꯏꯗꯤ ꯇꯨꯝꯃꯒ ꯂꯩꯌꯦ ꯈꯇꯪ ꯉꯥꯏꯔꯦ ꯍꯥꯏꯗꯤ ꯑꯩꯈꯣꯏꯅ ꯁ꯭ꯋꯥꯏꯗ ꯊꯕꯛ ꯂꯣꯏꯕ ꯆꯥꯛ ꯆꯥꯕ ꯂꯣꯏꯕ ꯂꯣꯏꯔꯛꯄꯗꯣ ꯄꯨꯡ ꯅꯤꯄꯥꯟ ꯃꯥꯄꯟ ꯇꯔꯥ ꯌꯧꯔꯝꯗꯥꯏꯅꯦꯕ ꯅꯠꯇ꯭ꯔꯥ
ꯎꯝ
ꯑꯗꯨꯒꯤ ꯈꯨꯟꯗ ꯐꯣꯟ ꯇꯧꯕꯗꯣ ꯃꯣꯏ ꯇꯨꯝꯃꯒ ꯇꯨꯝꯅꯤꯡꯉꯥꯏ ꯇꯧꯔꯒ ꯂꯩꯔꯦ ꯈꯣꯠꯂꯦ ꯍꯥꯏ
ꯎꯝ ꯍꯝ ꯍ ꯇꯧꯋꯦ ꯇꯧꯋꯦ
ꯎꯝ
ꯁꯚꯦꯟ ꯑꯩꯠ ꯇ ꯇꯨꯝꯕꯅꯤ ꯃꯣꯏꯗꯤ
ꯑꯗꯨꯅꯦ ꯄꯨꯡ ꯇꯔꯨꯛ ꯇꯔꯦꯠ ꯑꯁ ꯍꯧꯖꯤꯛꯁꯨ ꯐꯨ ꯐꯣꯟ ꯇꯧꯔꯗꯤ ꯆꯥꯛ ꯊꯣꯡꯕ ꯂꯣꯏꯔꯦ ꯍꯥꯏꯔꯛꯑꯅꯤ
ꯎꯝ
ꯑꯩꯈꯣꯏꯗꯤ ꯍꯧꯖꯤꯛ ꯆꯥꯛ ꯆꯥꯅꯤꯡꯉꯥꯏꯗꯤ ꯁꯨꯈꯟ ꯈꯟꯗ꯭ꯔꯤꯑꯕ ꯑꯩꯈꯣꯏ ꯏꯆꯦ ꯑꯩꯈꯣꯏꯅꯤ ꯍꯜꯂꯛꯒ ꯆꯥꯛ ꯆꯥꯏꯌꯦ ꯃꯤꯦꯒꯤ ꯊꯣꯡꯉꯒ ꯆꯥꯏꯌꯦ ꯑꯆꯥꯄꯣꯠ ꯑꯃꯨꯛ ꯆꯥꯏ
ꯄꯥꯏꯕꯅꯤꯅ
ꯍꯥꯥ
ꯐꯥ ꯍꯩꯕꯅꯤꯅ ꯃꯤ ꯃꯆꯥꯗꯤ
ꯅꯠꯇꯦꯗ ꯆꯥꯛ ꯆꯥꯏ ꯍꯥꯏꯕꯅꯦ ꯆꯥꯛꯇꯣ ꯆꯥꯛ ꯌꯥꯝ ꯌꯥꯝ ꯆꯥꯏ ꯁꯧꯒꯔꯤ ꯑꯩꯈꯣꯏꯅ ꯃꯣꯔꯣꯛ ꯃꯦꯠꯄꯗꯣ ꯍꯪꯒꯥꯝ ꯃꯍꯤꯗꯣ ꯑꯗꯨꯝ ꯃꯦꯠꯂꯒ ꯆꯕ ꯆꯥꯛ ꯈꯨꯠꯁꯪ ꯍꯗꯤꯣ ꯄꯥꯏ ꯂꯩꯥꯏꯗꯦ
ꯁꯁꯨ ꯀꯅ ꯍꯪꯒꯥꯝꯒꯤ ꯃꯍꯍ ꯇ ꯆꯅꯦ
ꯅꯪ ꯂꯥꯛꯄ ꯀꯥꯟꯗ ꯁꯤꯗ ꯆꯥꯁꯦ ꯂꯥꯛꯑꯣ
ꯉꯝ ꯃꯍꯤ ꯂꯩꯕ꯭ꯔꯣ
ꯂꯩꯌꯦ ꯈꯔ ꯌꯥꯝꯅꯕꯨꯗꯤ ꯂꯩꯇ꯭ꯔꯦ ꯈꯔ ꯂꯩꯌꯦꯦꯕꯀꯣ ꯏꯆꯦꯅ ꯆꯤꯡꯔꯣꯝꯗꯒꯤꯩ ꯄꯨꯔꯛꯄ ꯍꯥꯏꯗꯤ ꯑꯩꯅ ꯆꯪꯕ ꯃꯇꯝꯗ ꯄꯨꯔꯛꯄ ꯌꯥꯕꯅꯦꯕ
ꯎꯝ
ꯑꯗꯨ ꯈꯔ ꯂꯝꯕꯤ ꯆꯠꯄ ꯅꯨꯡꯉꯥꯏꯇꯕꯒꯤ ꯄꯨꯔꯛꯇꯕꯅꯦꯕꯀꯣ ꯑꯨꯒꯤ ꯁ꯭ꯋꯥꯏꯗ ꯐꯪꯕ ꯌꯦꯟꯗꯦꯝꯁꯨ ꯍꯥꯎꯗꯦ ꯅꯍꯥꯟ ꯌꯦꯟꯗꯦꯝꯁꯨ ꯊꯣꯡꯉꯒ ꯆꯥꯏꯌꯦꯕ
ꯎꯝ
ꯃꯍꯥꯎꯗꯣ ꯈꯔ ꯈꯦꯠꯅꯩꯌꯦ ꯅꯣꯏꯔꯣꯝꯗꯗꯤ
ꯑꯩꯈꯣꯏ ꯏꯟꯗꯤꯌꯟꯗꯤ ꯍꯥꯎꯏꯗꯤꯦ
ꯨꯗ ꯍꯥꯎꯕ꯭ꯔꯣꯅꯦ
ꯈꯪꯗꯦꯍꯦ ꯑꯩꯈꯣꯏꯗꯤ ꯑꯩꯈꯣꯏ ꯑꯃꯗ ꯍꯥꯏꯅꯤ ꯑꯩꯈꯣꯏꯒꯤꯗꯤ ꯆꯤꯡꯗꯤ ꯍꯥꯎꯋꯦ ꯍꯥꯏꯕꯅꯤꯗꯤ
ꯍꯣꯏ ꯇꯧꯕꯅꯦ ꯑꯗꯨꯕꯨꯗꯤ ꯑꯩꯅ ꯑꯗꯨ ꯅꯪ ꯂꯩꯕꯗꯣ ꯍꯥꯏꯕꯅꯦ
ꯁꯤꯗꯗꯤ ꯈꯪꯗꯦꯍꯦ ꯆꯥꯗꯦ
ꯇ
ꯑꯦꯟꯗꯦꯅꯤ ꯆꯅ ꯏꯦ
ꯑ ꯂꯄꯨ ꯊ꯭ꯔꯣꯖꯤꯦ
ꯀꯊꯔꯣꯏꯦ